ꯍꯂꯣ
ꯑ ꯇꯥꯕ꯭ꯔꯣ ꯁꯣꯏꯒꯦ ꯇꯧꯏꯍꯦ
ꯑꯦꯁ ꯍꯪꯉꯣꯏ ꯆꯥꯒꯦ ꯇꯧꯔꯣ ꯑꯗꯨꯗ
ꯑ
ꯀꯔꯝꯕ ꯍꯪꯉꯣꯏꯔꯣ ꯍꯪꯉꯣꯏ ꯃꯆꯥꯗꯨꯔꯥ ꯑꯆꯧꯕꯗꯨꯔ
ꯒ꯭ꯌꯥꯟ ꯇꯥꯗ꯭ꯔꯦꯅꯦ ꯈꯨꯝꯐꯝꯁꯦ ꯈꯨꯝꯐꯝ ꯈꯪꯗ꯭ꯔꯦ
ꯀꯩꯗꯧꯕꯒꯤ ꯇꯥꯕ ꯂꯣꯏꯔꯒ ꯂꯧꯕꯨꯛꯇ ꯑꯃꯨꯛ ꯀꯨꯝꯃꯒ ꯂꯩꯔꯦ ꯑꯩꯈꯣꯏꯁꯦ ꯊꯕꯛ ꯀꯟꯕꯅꯤꯅ ꯊꯕꯛ ꯐꯕꯅꯤꯅ
ꯑꯥ ꯊꯕꯛ ꯐꯕꯩ ꯆꯥꯡꯁꯦ
ꯊꯕꯛ ꯐꯕꯅꯤꯅ ꯑꯁ ꯂꯧꯕꯨꯛꯇ ꯀꯨꯝꯃꯒ ꯂꯩꯔꯦ ꯈ꯭ꯋꯥꯏꯗꯤ ꯎꯄꯥꯏ ꯂꯩꯇꯦ ꯑꯩ ꯑꯉꯥꯡ ꯃꯆꯥ ꯑꯅꯤ ꯑꯍꯨꯝ ꯁꯨꯔꯕꯅꯤꯅ ꯀꯔꯤ ꯎꯄꯥꯏ ꯂꯩ
ꯃꯥꯅꯦ ꯍꯣꯠꯅꯕ ꯂꯦꯞꯄ ꯌꯥꯗꯦ ꯅꯠꯇ꯭ꯔꯥ
ꯊꯥꯕ ꯂꯦꯞꯄ ꯌꯥꯗꯦ ꯊꯕꯛꯁꯨ ꯂꯦꯞꯄ ꯌꯥꯗꯦ ꯑꯉꯥꯡꯒꯤ ꯍꯣꯅꯥ ꯁꯦꯔꯥ ꯏꯁꯒꯤ ꯍꯣꯅꯥ ꯁꯦꯔꯥ ꯏꯤꯇꯨꯒꯤ ꯍꯣꯅꯥꯁꯤꯔꯥ ꯏꯅꯦꯝꯕꯒꯤ ꯍꯣꯅꯥꯁꯤꯔꯥ ꯈꯜ ꯂꯩꯥꯏꯔꯤ ꯀꯥꯟꯁꯤꯗ ꯇꯧꯔ ꯂꯩꯔꯝꯃꯤꯅꯣ ꯅꯪꯗꯤ
ꯑꯩ ꯆꯆꯥ ꯇꯣꯛꯑꯒ ꯂꯩꯔꯝꯕꯅꯦ ꯊꯕꯛ ꯑꯃ ꯆꯠꯅꯕ
ꯁꯥꯏꯟꯁ ꯀꯔꯤ ꯊꯕꯛꯅꯣ
ꯁꯨꯝ ꯆꯠꯄꯒꯤ ꯆꯠꯄꯒꯤ ꯑꯆꯧ ꯑꯁꯥꯡꯅꯦꯅ ꯍꯥꯏꯗꯅ ꯑꯩꯅ
ꯑꯣ ꯎ ꯑꯁ ꯅꯪ ꯑꯁ ꯂꯣꯏꯁꯜꯂꯝꯕꯗꯣ ꯑꯁ ꯅꯪ ꯁꯛꯇꯣ ꯑꯁ ꯌꯥꯝ ꯐꯖꯅ ꯅꯣꯡꯉꯥꯏꯜꯔꯦꯅꯦ
ꯍꯣꯏ
ꯂꯝ ꯀꯨꯝꯕ ꯌꯥꯗꯧ ꯃꯥꯜꯂꯦ ꯑꯩꯗ ꯂꯩꯇꯔꯅꯦ
ꯑꯣ ꯑꯗꯩꯗꯤ ꯑ ꯑꯗꯩꯗꯤ
ꯅꯨꯄꯤꯒꯤ ꯅꯨꯄꯤꯒꯤ ꯔꯣꯜ ꯈꯔ ꯂꯧꯒꯗꯕꯗꯣ ꯈꯔ ꯋꯥꯠꯄ ꯅꯪ ꯅꯪ ꯑꯣꯏꯅ ꯇꯧꯔꯁꯤꯔꯣ
ꯑ ꯑꯥꯎ ꯇꯧꯔꯁꯦ
ꯅꯨꯄꯤ ꯎꯝ ꯅꯪ ꯈꯨꯝꯕꯗꯤ ꯍꯩꯒꯅꯤꯀꯣ
ꯍꯩ ꯍꯩꯗꯧ ꯃꯥ ꯂꯩꯦꯗꯥ ꯑꯗꯨꯝ ꯑ
ꯀꯔꯤꯒꯤꯔ ꯅꯪ ꯈꯣꯟꯖꯔꯂꯁꯦ ꯅꯍꯥꯟ ꯑꯩ ꯅꯣꯏ ꯌꯨꯝꯗ ꯂꯥꯛꯀꯦ ꯀꯥꯟꯗꯩ ꯏꯊꯤ ꯇꯣꯡꯉꯥꯜꯂꯦ ꯉꯁꯤ ꯅꯪ ꯈꯣꯟꯖꯦꯜꯁꯦ ꯁꯧꯒ꯭ꯔꯤꯒꯤ ꯈꯣꯟꯖꯒ ꯃꯥꯟꯅꯔꯦꯗ ꯑꯩꯈꯣꯏ ꯁꯧꯀ꯭ꯔꯤꯗꯣ ꯃꯈꯣꯡ ꯈꯔ ꯈꯔ ꯊꯣꯛꯑꯦ ꯌꯨꯝꯗ ꯊꯥꯕꯗꯣ
ꯑꯣ ꯑꯣ ꯑꯣ ꯑꯁ ꯅꯪꯗꯤ ꯁꯧꯒ꯭ꯔꯤ ꯃꯈꯜꯒꯁꯦ ꯌꯥꯝ ꯈꯪꯉꯤꯦ
ꯑꯁ ꯈꯪꯕꯅꯦꯍ ꯑꯩꯗꯤ ꯌꯥꯝꯅ ꯈꯪꯕ ꯃꯤꯅꯦ
ꯑꯣ
ꯀꯔꯤ ꯃꯊꯦꯜ ꯇꯧꯕ꯭ꯔꯥ ꯉꯁꯤꯗꯤ
ꯉꯁꯤꯁꯦ ꯃꯥꯏꯔꯦꯟ ꯃꯅꯥꯒ ꯃꯥꯏꯔꯦꯟꯒ ꯆꯥꯏꯑ
ꯋꯥ ꯌꯥꯝ ꯍꯥꯎꯔꯝꯅꯧ ꯃꯥꯜꯂꯦꯀꯣ
ꯎꯝ
ꯍꯥꯎꯕ꯭ꯔꯥ ꯑꯗꯨꯕꯨ ꯑꯩꯗꯤ ꯑꯗꯨꯕꯨ ꯑꯩꯗꯤ
ꯍꯦꯛ ꯍꯧꯒꯠꯄꯒ ꯆꯥꯕꯅꯤꯅ ꯆꯥꯛ ꯆꯪꯉꯣ ꯌꯥꯗ꯭ꯔꯦ
ꯏꯁꯀꯥꯏꯗꯤ ꯕ꯭ꯔꯁ ꯇꯧꯗꯕꯤꯗ ꯆꯥꯔꯗꯤ ꯀꯃꯥꯏꯅ ꯆꯪꯗꯣꯏꯅꯣ ꯅꯪ
ꯕ꯭ꯔꯁ ꯇꯧꯔꯒ ꯆꯥꯕꯩꯅꯦ ꯃꯍꯥꯎꯂꯣ ꯈꯣꯡ ꯈꯪꯗ꯭ꯔꯦ ꯍꯥꯏꯕ
ꯂꯩꯁꯥꯄꯤ ꯀ ꯃꯥꯗ꯭ꯔꯦꯗ ꯭ꯔꯁ ꯀ ꯇ ꯍꯃꯗ ꯍꯧꯧꯒꯂꯒ ꯃꯨꯗ ꯀꯄ ꯀꯪ ꯆ ꯑꯦ ꯈꯔ ꯈꯔ ꯅꯨꯨꯄꯤ ꯈꯔ ꯈꯔ ꯊ ꯐꯛ ꯇꯕ
ꯑꯗꯨꯒꯤ ꯃꯍꯥꯎꯗꯤ ꯅꯪ ꯈꯛ ꯑꯗꯨꯒꯤ ꯃꯍꯥꯎꯗꯤ ꯅꯪ ꯈꯪꯗ꯭ꯔꯤꯌꯦ ꯍꯥꯏꯥꯏꯀꯥꯟꯗꯤꯌꯦ ꯅꯪ ꯑꯝꯇ ꯆꯥꯗ꯭ꯔꯤꯕꯣ ꯎꯝ ꯃꯍꯥꯎ ꯑꯃ ꯊꯣꯛꯄꯅꯤ
ꯑꯁ ꯃꯍꯥꯎꯗꯣ ꯑꯁ ꯑꯩꯁꯨ ꯍꯌꯦꯡ ꯇ꯭ꯔꯥꯏ ꯇꯧꯕ ꯇꯥꯔꯦ
ꯑꯥ ꯇꯧꯕꯤꯌꯨ ꯑꯗꯨꯒ ꯆꯥꯕꯤꯌꯨ ꯃꯊꯪꯗꯩꯗꯤ ꯅꯪ ꯑꯗꯨꯝ ꯆꯥꯒꯦ ꯍꯥꯏꯔꯛꯑꯅꯤ
ꯑꯗꯨꯗ ꯅꯪ ꯉꯁꯤ ꯄ꯭ꯂꯦ ꯀꯌꯥꯃꯨꯛ ꯆꯥꯕ꯭ꯔꯥ
ꯉꯁꯤꯁꯦ ꯄ꯭ꯂꯦꯠ ꯇꯪꯈꯥꯏ ꯈꯛꯇꯪ ꯆꯥꯏꯌꯦ ꯄ꯭ꯂꯦꯠꯇꯣ ꯊꯨꯗꯦꯛꯑꯒꯅꯦ ꯇꯪꯈꯥꯏ ꯈꯛꯇꯪ ꯑꯣꯏꯅ ꯆꯥꯏ
ꯅꯪ ꯄ꯭ꯂꯦꯠꯇꯣ ꯀꯩꯅꯣ ꯑꯣꯏꯔꯝꯒꯅꯤ ꯄ꯭ꯂꯦꯠ ꯑꯣꯏꯔꯝꯗꯧ ꯃꯥꯟꯗꯦ ꯕꯦꯁꯦꯔꯥ ꯑꯆꯧꯕꯗ ꯑꯣꯏꯔꯝꯗꯧ ꯃꯥꯜꯂꯦ ꯇꯦꯡꯀꯣꯛꯀ ꯇꯧꯕꯗ ꯐꯤꯒ ꯁꯨꯅꯕꯒꯤ ꯊꯝꯕꯗꯣ
ꯑ ꯃꯥꯅꯦ ꯑꯁ ꯅꯪ ꯌꯥꯝ ꯈꯪꯉꯦ ꯌꯥꯝ ꯇꯜꯂꯦꯉꯣ
ꯑꯁ ꯅꯪꯁꯨ ꯅꯪ ꯊꯤꯕꯣꯡꯁꯦ ꯌꯥꯝ ꯂꯥꯎꯋꯤꯀꯣ ꯑꯁ
ꯈꯪꯗꯦꯅꯦ ꯂꯥꯎꯅꯕ ꯁꯦꯝ
ꯅꯪ ꯌꯣꯛꯄꯗ ꯌꯥꯝ ꯋꯥꯒꯅꯤꯀꯣ ꯀꯔꯤ
ꯁꯦꯝꯂꯛꯄꯗ ꯑꯩꯕꯨ ꯁꯦꯝꯂꯛꯄꯗꯀꯣ ꯈꯔ ꯂꯥꯎꯅꯕ ꯁꯦꯝꯃꯛꯄꯖꯥꯠꯅꯤ
ꯑꯁ ꯅꯨꯡꯁ ꯅꯛꯄꯗ ꯑꯁ ꯊꯤꯕꯣꯡ ꯂꯥꯛꯑꯣ ꯊꯤꯕꯣꯡ ꯂꯥꯛꯑꯣ ꯍꯥꯏꯕꯗꯣ ꯍꯥꯏꯕꯒꯨꯝꯃ ꯑꯣꯏꯕ ꯃꯥꯂꯦ ꯎꯝ
ꯑꯗꯣ ꯌꯥꯝ ꯆꯥꯕꯁꯦ ꯐꯖꯩ ꯍꯥꯏꯌꯦ
ꯎꯝ ꯅꯪ ꯍꯧꯖꯤꯛ ꯂꯥꯛꯏꯕ ꯅꯣꯏꯌꯣꯒꯤ ꯃꯈꯥꯒꯤ ꯃꯊꯛꯀꯤꯗꯣ ꯑꯗꯨ ꯀꯥ ꯆꯠꯈ꯭ꯔꯕ꯭ꯔꯥ
ꯑꯩꯈꯣꯏ ꯌꯨꯝꯒꯤ ꯃꯈꯥꯒꯤ ꯃꯊꯥꯜ ꯀꯩꯅꯣ ꯑꯩ ꯃꯈꯥꯒꯤ ꯃꯊꯥꯛ ꯑꯩ ꯈꯪꯗꯤꯌꯦ
ꯃꯈꯥꯒꯤ ꯃꯊꯥꯛꯀꯥ ꯈꯪꯗꯦ ꯅꯣꯏ ꯌꯨꯝꯒꯤ ꯑ ꯅꯪ ꯅꯪ ꯅꯣꯏ ꯅꯣꯏꯕ ꯅꯣꯏ ꯅꯣꯏ ꯕꯥꯅ ꯄꯣꯛꯄ ꯅꯣꯏ ꯄꯥꯅ ꯄꯣꯛꯄ ꯄ ꯑꯎ ꯃꯠꯇꯦ ꯅꯣꯏꯕꯥꯒꯤ ꯃꯆꯦꯒꯤ ꯃꯆꯥꯅꯨꯄꯥꯒꯤ ꯃꯊꯨꯅ ꯂꯧꯕ ꯅꯨꯄꯤꯗꯣ
ꯑꯥ
ꯀꯥꯏꯗ ꯂꯩꯌꯦ ꯍꯥꯏꯕ꯭ꯔꯥ ꯁꯤ ꯅꯣꯏꯌꯨꯝ ꯃꯈꯥꯗ ꯂꯩꯕ꯭ꯔꯥ
ꯑꯩꯈꯣꯏ ꯌꯨꯝꯒꯤ ꯃꯈꯥꯒꯤ ꯃꯊꯛꯇꯨꯗ ꯂꯩ ꯍꯥꯏꯌꯦꯕ
ꯑꯣ ꯑꯗꯣ ꯃꯄꯥꯟꯒꯤ ꯃꯅꯨꯡꯒꯤꯗꯣ ꯑꯗꯣ ꯐꯖꯅ ꯊꯝꯃꯣꯀꯣ
ꯍꯣꯏ ꯍꯣꯏ ꯊꯝꯒꯦ
ꯑꯩ ꯍꯣꯔꯦꯟ ꯂꯥꯎꯕ ꯂꯥꯛꯀꯦ
ꯍꯣꯏ ꯍꯣꯏ
ꯅꯁꯨꯛꯇꯅ ꯈꯥꯟ ꯊꯝꯃꯤ ꯐꯖꯟꯅ
ꯑꯥ ꯊꯝꯗꯣꯏꯅꯦ ꯊꯝꯗꯣꯏꯅꯦ
ꯋꯥꯗ꯭ꯔꯁꯨ ꯋꯥꯑꯦ ꯀꯩꯗꯧꯕꯒꯤꯔ
ꯊꯕꯛ ꯁꯨꯕꯤ ꯑꯣꯏꯔꯝꯗꯧ ꯃꯥꯟꯂꯦ ꯑꯩꯅ ꯈꯟꯕꯗ ꯋꯥꯗ꯭ꯔꯁꯨ ꯋꯥꯕꯁꯦ
ꯋꯥꯗꯔꯁꯨ ꯋꯥꯏ
ꯀꯣ
ꯈꯪ ꯈꯪꯗꯁ ꯈꯪꯗꯦ ꯋꯥꯗ꯭ꯔꯁꯨ ꯑꯗꯨꯝ ꯋꯥꯏ ꯀꯔꯤꯒꯤꯔ ꯈꯪꯗꯦ
ꯋꯥꯗ꯭ꯔꯁꯨ ꯋꯥꯔꯤꯗꯣ ꯊꯕꯛ ꯁꯨꯕꯩꯅꯦꯕ
ꯑꯁ ꯂꯧꯕꯨꯛꯇ ꯊꯔꯛ ꯌꯥꯝ ꯂꯩꯌꯦ ꯅꯪ ꯈꯨꯟꯕꯤꯒꯦ ꯂꯧꯕ ꯂꯥꯛꯀꯗ꯭ꯔꯣ
ꯂꯥꯛꯀꯦꯅꯦ ꯑꯁ ꯊꯔꯣꯏ ꯆꯥꯕ ꯐꯪꯗꯕ ꯀꯨꯏꯔꯦ ꯆꯥꯅꯤꯡꯉꯦ ꯌꯥꯝꯅ
ꯊꯔꯣꯏ ꯍꯧꯖꯤꯛꯁꯦ ꯅꯪ ꯊꯤꯟꯕꯌ ꯑꯩꯈꯣꯏ ꯊꯔꯣꯏꯁꯨ ꯈꯔ ꯋꯥꯔꯛꯇꯕꯒꯤ ꯋꯥ ꯏꯟꯗꯕ ꯍꯥꯏꯇꯥꯔꯦ ꯑꯩꯈꯣꯏ ꯍꯨꯏꯁꯤꯡꯗꯤ ꯋꯥ ꯏꯜꯂꯒ ꯂꯩꯌꯦꯕ ꯅꯪ ꯑꯗꯨꯔꯣꯝꯗ ꯆꯠꯂꯣ ꯃꯣꯏꯔꯣꯝꯗ ꯆꯠꯂꯣ ꯃꯌꯣꯝꯗ ꯆꯠꯂꯒ ꯅꯪ ꯁꯤꯔꯒ ꯏꯊꯟꯗ ꯁꯤꯔꯒ ꯅꯪ ꯆꯐꯨꯗ ꯆꯪꯉꯣ ꯊꯥꯎ ꯊꯟꯅ ꯉꯥꯎꯑꯣ ꯑꯗꯨꯃꯥꯏꯅ ꯍꯥꯏꯗꯅ ꯑꯩꯈꯣꯏ ꯍꯨꯏꯗꯣ ꯑꯗꯨꯃꯥꯏꯅ ꯇꯧꯋꯦꯕ ꯑꯩꯈꯣꯏ ꯂꯧꯗ ꯂꯩꯕ ꯊꯔꯣꯏꯗꯤ ꯈꯔ ꯋꯥꯔꯛꯇꯕ ꯍꯥꯏꯇꯥꯔꯦ ꯆꯠꯂꯣ ꯍꯥꯏꯁꯨ ꯆꯠꯇꯕ ꯍꯥꯏꯇꯥꯔꯦ ꯌꯥꯔ ꯍꯥꯏꯗꯤ ꯅꯣꯏ ꯌꯣꯝꯗ ꯃꯣꯏ ꯌꯣꯝꯗ ꯆꯠꯂꯣ ꯅꯣꯏ ꯊꯔꯣꯏꯁꯤ ꯆꯥꯝꯃ ꯑꯣꯏꯔꯗꯤ ꯌꯥꯔꯅꯤꯀꯣ ꯐꯔꯦ ꯐꯔꯦ ꯐꯔꯦ ꯐꯔꯦ ꯆ ꯁꯤ ꯅꯣꯏ ꯑꯗꯨꯗ ꯆꯠꯂꯣ ꯍꯥꯏꯔꯤ ꯆ ꯀꯌꯥ
ꯃꯥꯅꯦ
ꯈꯪꯗꯦ ꯉꯁꯤꯗꯤ ꯅꯪ ꯎꯆꯤ ꯑꯣꯏꯅ ꯊꯣꯡꯉꯒ ꯆꯥꯈ꯭ꯔꯣꯀꯣ ꯎꯆꯤꯗꯣ ꯌꯥꯝ ꯍꯥꯎꯈꯤꯦ
ꯍꯣꯏ ꯍꯣꯏ ꯆꯥꯕ ꯌꯦꯡꯒꯦ ꯀꯣ
ꯎꯝ ꯆꯥꯈ꯭ꯔꯣ ꯉꯁꯤ ꯍꯌꯦꯡ ꯍꯌꯦꯡꯗ ꯊꯛ ꯔꯣ ꯌꯧꯅꯕ ꯇꯧꯕꯤꯔꯒꯦ
ꯍꯣꯏ ꯍꯣꯏ ꯍꯣꯏ ꯃꯈꯣꯡꯅ ꯂꯥꯛꯍꯜꯂꯣꯀꯣ
ꯎꯝ ꯍꯉꯂ ꯑꯗꯣ ꯅ ꯉꯔꯥꯡꯒꯣ ꯇꯟꯕꯗ ꯅꯪ ꯎꯕꯨꯗꯤ ꯎꯍꯧꯕ꯭ꯔꯥ
ꯑꯩ ꯌꯦꯡꯗꯕꯅꯦꯅ ꯎꯍꯧꯗ꯭ꯔꯦꯅꯍꯦ ꯑꯁ ꯅꯪ ꯐꯖꯅ
ꯑꯩꯒꯤ ꯄꯨꯂꯦ ꯌꯦꯡꯍꯧꯗ꯭ꯔꯔꯤꯅꯦ ꯅꯪꯁꯦ ꯑꯁ ꯌꯥꯝꯅ ꯇꯥꯡꯕ ꯄ꯭ꯂꯦ ꯑꯗꯨꯗ ꯅꯪ ꯌꯦꯡꯗ꯭ꯔꯤꯁꯦ ꯅꯀꯣ ꯈꯔꯠ ꯇꯤ ꯋꯥꯠꯄ ꯃꯥꯜꯂꯦ
ꯋꯥꯠꯂꯤꯔꯥ ꯁꯨꯔꯤꯔꯥ ꯀꯩꯅꯣꯝꯗꯤ ꯂꯩꯔꯦ
ꯅꯧꯕꯒꯤ ꯐꯥꯏꯂ ꯑꯣꯔꯥ ꯐꯥꯏꯟꯂ ꯑꯣꯏꯔꯗꯤ ꯐꯥꯏꯟꯂ ꯑꯣꯏꯔꯗ ꯑ ꯏ ꯍꯥꯏ ꯇ ꯑꯔꯃꯅꯤ
ꯀꯥ
ꯂꯥꯁꯇ ꯅꯪꯁꯦ ꯕꯨꯗꯨ ꯐꯥꯏꯟ ꯇꯥꯗꯅ ꯕꯨꯗꯨ ꯐꯥꯏꯟꯁꯨ ꯂꯧꯈꯔꯥ
ꯈꯪꯗꯦꯅꯦ
ꯑꯩ ꯑꯩ ꯉꯥꯡ ꯄ꯭ꯂꯦ ꯇꯧꯕꯗꯣ ꯕꯣꯜ ꯑꯃ ꯑꯩꯅ ꯆꯟꯕꯤꯕꯅꯦꯕ ꯕꯣꯜ ꯑꯃꯗꯤ ꯑ ꯑꯩꯅ ꯆꯟꯕꯗꯒꯤ ꯉꯝꯕ ꯋꯥꯅꯦ ꯅꯠꯇ꯭ꯔꯒꯤꯕ ꯅꯪ ꯌꯦꯡꯗꯔꯤꯗ ꯌꯥꯝꯅꯔꯥꯏ ꯇꯧꯤꯅꯦ ꯌꯥꯝꯅ ꯇꯟꯕ꯭ꯔꯥ ꯅꯪ
ꯍꯣꯏ ꯍꯣꯏ ꯑꯩꯁꯦ ꯃꯇꯝ ꯈꯔ ꯌꯥꯝ ꯇꯟꯕ ꯃꯤ ꯑꯣꯏꯌꯦ
ꯑꯗꯪ ꯑꯣꯏꯒꯗꯕꯝ ꯃꯥ ꯩ ꯌꯥꯝ ꯕꯣꯔꯥ ꯕꯣꯔꯥ ꯕꯣꯔꯥ ꯕꯣꯔꯥ ꯇꯟꯕ ꯃꯥꯜꯂꯦꯗ ꯅꯪ
ꯍꯣꯏ ꯕꯣꯔꯥ ꯕꯣꯔꯥ ꯇꯥꯂꯦ
ꯄꯨꯔꯥ ꯄꯨꯔꯥ ꯇꯂꯗꯤ ꯌꯥꯔꯣꯏꯌꯦ ꯁꯥ ꯑꯣ ꯁꯥ ꯑꯣꯜꯂꯛꯀꯅꯤꯍꯦ ꯃꯔꯛꯇ
ꯑꯣ
ꯁꯥ ꯎꯜꯂꯛꯑꯗꯤ ꯃꯤꯅ ꯀꯩꯅꯣ ꯇꯧꯔꯅꯤ ꯖꯪꯒꯥꯜꯗ ꯆꯠꯄ ꯃꯤ ꯂꯝ ꯂꯝ ꯀꯣꯏꯕ ꯃꯤꯁꯤꯡꯅ ꯑꯁꯤꯗ ꯁꯥ ꯂꯩꯔꯦ ꯑꯁ ꯍꯥꯎꯔꯅꯤ ꯍꯥꯟꯅ ꯅꯣꯡꯃꯩꯅ ꯀꯥꯞꯀꯅꯤ
ꯀꯃꯥꯏꯅ ꯇꯧꯅꯤ ꯍꯥꯏꯗꯤ
ꯅꯪꯁꯤ ꯌꯥꯔꯔꯣꯏ ꯅꯪ ꯅꯪ ꯍꯣꯁꯄꯤꯇꯥꯜꯗ ꯆ ꯆꯠꯇ꯭ꯔ ꯆꯠꯂꯒ ꯌꯦꯡꯗ꯭ꯔꯗꯤ ꯌꯥꯗꯧ ꯃꯥꯟꯗ꯭ꯔꯦ
ꯍꯣꯏ ꯐꯤꯕꯝꯁꯦ ꯌꯥꯝ ꯂꯨꯔꯦꯕ ꯅꯠꯇ꯭ꯔꯥ
ꯑꯦꯁ ꯄꯤ ꯄꯨꯔꯥ ꯂꯨꯔꯦ ꯅꯪꯁꯦ ꯑꯦꯁ ꯄꯤ ꯀꯣꯃꯥꯗ ꯂꯩꯔꯦ ꯅꯪꯁꯦ
ꯑꯣ
ꯌꯥꯗꯄꯤ ꯀꯨꯃꯥꯏꯗ
ꯀꯩ ꯃꯊꯦꯜ ꯆꯥꯔꯒꯦ ꯅꯪꯗꯤ
ꯁꯤ ꯉꯁꯤꯦ ꯈꯣꯄꯥꯏ ꯆꯥꯏ
ꯝ ꯑꯣ ꯍꯥꯎꯕ꯭ꯔꯣ ꯀꯔꯝ ꯇꯧꯒꯦ ꯃꯍꯥꯎꯁꯦ
ꯍꯥꯎꯁꯤꯗ ꯅꯪꯅ ꯊꯣꯡꯅꯕꯒꯤ ꯅꯪꯅ ꯊꯣꯡꯅꯗꯤ ꯈꯔ ꯍꯥꯎ ꯍꯥꯎ ꯆꯥꯒꯗꯕ ꯑꯁ ꯅꯪꯅ ꯊꯣꯡꯅꯕꯅꯤꯅ
ꯅꯆꯥꯁꯤꯡ ꯆꯥꯛ ꯏꯤꯟꯖꯥꯛ ꯊꯣꯡꯕ ꯍꯩꯕ ꯂꯩꯔꯕꯣ
ꯑꯩ ꯏꯆꯥꯁꯤꯡꯗꯤ ꯑꯅꯤ ꯑꯍꯨꯝꯗꯤ ꯌꯨꯝ ꯄꯥꯟꯈ꯭ꯔꯦ ꯏꯁꯨ ꯑꯃ ꯎꯗꯧꯔꯦ
ꯌꯥꯝ ꯌꯥꯝ ꯐꯩꯀꯣ ꯑꯗꯨꯗꯤ
ꯑꯁ ꯏꯁꯨꯅꯦ ꯍꯧꯖꯤꯛ ꯀ꯭ꯂꯥꯁ ꯀ꯭ꯂꯥꯁ ꯇꯦꯟ ꯀꯥꯕ ꯑꯃ ꯂꯩꯌꯦ ꯍꯪꯒꯦ ꯏꯃꯅꯤ ꯅꯅ ꯄꯒꯦ ꯏꯃꯅꯤ ꯑꯍꯟꯒꯤ ꯃꯅꯥꯎꯅꯨꯄꯥꯒꯤ ꯃꯌꯥꯝꯕꯒꯤ ꯃꯆꯥꯗꯨꯅ ꯍꯧꯖꯤꯛ ꯍꯟꯗꯛ ꯌꯨ ꯄꯤ ꯑꯦꯁ ꯁꯤ ꯊꯥꯔꯅꯤ ꯑꯃꯨꯛꯀ ꯑꯁ
ꯌꯥꯝ ꯐꯩꯅꯦ
ꯌꯥꯝꯝ ꯐꯕꯅꯦ ꯍꯥꯏ ꯀ꯭ꯂꯁ ꯎꯝ ꯑꯩ ꯉꯔꯥꯡ ꯉꯁꯤꯁꯨ ꯑꯃꯨꯛ ꯑꯉꯥꯡ ꯇꯔꯥꯃꯨꯛ ꯄꯣꯛꯈꯥꯏꯅꯤꯉꯥꯏ ꯂꯩꯔꯤꯌꯦ ꯅꯪꯒꯤ ꯈꯔ ꯄꯤꯌꯔꯥ
ꯌꯥꯏꯌꯦ ꯑꯩꯁꯤ ꯌꯨꯝ ꯌꯨꯝ ꯄꯥꯟꯗꯕꯤꯗ ꯑꯉꯥꯡ ꯌꯣꯛꯑꯁꯤ ꯆꯦꯔꯥꯅ ꯈꯟꯕꯅꯦꯕ ꯑꯗꯣ ꯆꯞ ꯆꯥꯔꯅꯤ ꯑꯃꯈꯛꯇꯪ ꯄꯥꯝꯃꯦ ꯌꯥꯃꯗꯤ ꯑꯩ ꯌꯣꯛ ꯀꯄ ꯉꯝꯃꯣꯏ ꯑꯩ ꯇꯣꯂꯣꯞꯁꯨ ꯆꯥꯗꯕꯅꯤꯅ
ꯁ ꯇꯂꯣ ꯑꯁ ꯄ꯭ꯔꯁ ꯄꯥꯝꯕ꯭ꯔꯅꯤ ꯑꯁ ꯄꯩꯁꯥ ꯄꯥꯝꯕꯗꯤ ꯀꯩꯅꯣ ꯑꯁꯤ ꯕꯦꯡꯗ ꯆꯠꯂꯒ ꯂꯨꯠ ꯇꯧꯔꯦ ꯩꯁꯥ ꯄꯥꯏꯔ ꯂꯩꯕꯅꯦꯦꯡꯅꯗꯤ ꯁꯥ ꯀꯔꯤ ꯏꯅꯣꯟꯅꯦꯅ
ꯄꯩꯁꯥ ꯑꯗꯨꯗꯤ ꯄꯩꯁꯥꯗꯨꯃꯛꯇꯤ ꯄꯥꯝꯗꯕ ꯍꯥꯏꯁꯦ ꯏꯁꯥꯅ ꯇꯥꯟꯖꯔꯒ ꯏꯁꯥꯅ ꯁꯤꯖꯤꯟꯅꯕꯗꯣ ꯏꯆꯥ ꯌꯣꯛꯄꯗꯣ ꯑꯗꯨꯗꯣ ꯌꯥꯝ ꯐꯩ ꯍꯥꯏꯌꯦꯕꯀꯣ ꯀꯣ ꯃꯤ ꯃꯤ ꯑꯣꯏꯒꯜꯂꯦ ꯍꯥꯏꯌꯦꯕ ꯑꯗꯨ
ꯑ
ꯈꯪꯗ꯭ꯔꯦꯅꯦ
ꯑꯗꯨ ꯅꯪ ꯑꯩꯒꯤ ꯑꯗꯨꯗꯤ ꯅꯪ ꯑꯩꯒꯤ ꯇꯧꯕꯤꯌꯨꯅꯦ ꯑꯗꯣ ꯑꯩ ꯅꯪꯒꯤ ꯑꯃꯨꯛ ꯁꯤꯡꯕꯤꯈꯤꯅꯦ ꯒ
ꯑꯗꯣ ꯅꯪ ꯑꯣꯏꯅ ꯇꯧꯕꯤꯌꯣ ꯑꯗꯨ ꯑꯗꯨꯒ ꯑꯩ ꯄꯨꯒꯦ ꯑꯗꯨꯒ ꯏꯆꯥ ꯃꯤ ꯑꯣꯏꯔꯀꯥꯟꯗꯅꯦ ꯍꯥꯏꯗꯤ ꯏꯆꯥ ꯍꯥꯏꯁꯦ ꯅꯪꯒꯤ ꯅꯆꯥꯁꯨ ꯑꯣꯏꯗꯣꯏꯅꯦꯗꯅ ꯅꯪꯒꯤ ꯅꯆꯥꯗꯣ ꯑꯩꯅ ꯌꯣꯛꯇꯣꯏꯅꯦ ꯏꯃ
ꯑꯩ ꯍꯥꯏꯒꯦ ꯏꯆꯥꯁꯤꯡꯗꯤ ꯃꯤ ꯑꯣꯏꯅ ꯄꯣꯛꯂꯛꯑꯦ ꯁꯥ ꯑꯣꯏꯅ ꯄꯣꯛꯂꯛꯛꯇꯦ ꯃꯤ ꯑꯗꯨ ꯂꯩ ꯀꯁꯤꯡꯤꯡꯗꯤ ꯅꯪ ꯅꯪ ꯆꯥꯖꯩ ꯃꯤ ꯑꯣꯟꯗꯅ ꯂꯩꯕ ꯃꯥꯜꯂꯦ ꯆꯥꯎꯥꯅꯣ ꯃꯥꯜꯂꯤ ꯠꯇꯤ ꯌꯥꯎꯗꯄ ꯄꯦ
ꯑꯗꯣ ꯍꯣꯏ ꯅꯪꯗ ꯆꯥꯁꯦ ꯁꯥꯎ ꯑꯣꯏꯅ ꯑꯣꯜꯂꯛꯄ꯭ꯔꯥ ꯑꯩꯉꯣꯟꯗ ꯍꯦꯛ ꯄꯤꯔꯗꯤꯥꯎ ꯊꯥꯎ ꯑꯣꯏꯅ